ꯍꯜꯂꯣ
ꯍꯜꯂꯣ ꯑ
ꯇꯥꯏꯒꯤ ꯆꯛ ꯆꯕ
ꯆꯥꯔꯦ ꯍꯣꯏ ꯅꯪꯗꯤ
ꯑꯁ ꯍꯣꯏꯅꯦ ꯏꯕꯥꯅꯤꯅ ꯄꯨꯡꯁꯤꯡ ꯍꯪ ꯆꯥꯛ ꯆꯥꯔꯕ ꯍꯪꯅꯕꯗ ꯄꯨꯡ ꯌꯦꯡꯂꯗꯤ
ꯀꯩ ꯍꯦꯟꯁꯥꯡ ꯆꯥꯔꯒꯦ ꯑꯩꯗꯤ ꯇꯨꯝꯃꯒ ꯂꯩꯕꯅꯤꯅꯦ ꯕꯣꯜ ꯌꯦꯡꯕ ꯂꯣꯏꯔꯒ ꯇꯨꯝꯃꯒ ꯂꯩꯕꯅꯦ
ꯏꯕꯅꯤ ꯑꯩꯗꯤ ꯉꯁꯤꯗꯤ ꯌꯦꯟꯁꯥ ꯆꯥꯏ ꯅꯪꯗꯤ
ꯆꯞ ꯃꯥꯟꯅꯩ ꯑꯩꯁꯨ ꯌꯦꯟꯅꯦ
ꯑꯁ
ꯉꯁꯤ ꯅꯠꯇꯦ ꯉꯔꯥꯡꯅꯦ
ꯑꯣ ꯕꯔꯣ ꯍꯦꯟꯈ꯭ꯔꯒ
ꯍꯣꯏ
ꯪ ꯁꯤꯁꯤꯡꯒꯤꯉꯤꯅꯅ
ꯁꯤꯡꯗꯦꯗ ꯕꯣ ꯌꯦꯡꯗꯕ꯭ꯔꯣ ꯅꯪꯗꯤ
ꯌꯦꯡꯗꯦꯔ ꯑꯩꯗꯤ ꯍꯣꯁꯄꯤꯇꯥꯜꯗ ꯂꯩꯔꯦ
ꯑꯦ ꯑꯅꯥꯕꯤ ꯌꯥꯎꯕ꯭ꯔꯣ
ꯎꯝ
ꯅꯪ ꯅꯥꯔꯤꯕꯔꯤꯕꯣ
ꯑꯁ ꯑꯩꯅ ꯄꯦꯁꯦꯟ ꯑꯣꯏꯔꯒ ꯂꯩꯔꯗꯤ ꯐꯣꯟꯗꯣ ꯐ ꯇꯧꯔꯛꯄ ꯑꯗꯨꯝ ꯂꯥꯛꯑꯅꯤ
ꯑꯩꯅ ꯑꯅꯥꯕ ꯁꯪꯕ
ꯑꯣ ꯑꯣ
ꯅꯪ ꯁꯨꯔꯣꯡ ꯃꯩꯔꯣ
ꯃꯥꯅꯦ
ꯑꯣ ꯑꯩꯗꯤ ꯆꯣꯠꯊꯦꯛ
ꯆꯣꯊꯤ
ꯈꯪꯗꯕ꯭ꯔꯥ
ꯈꯪꯉꯦ ꯈꯪꯉꯦ
ꯆꯊ ꯑ ꯈꯪ ꯈꯪ
ꯈꯪꯅꯕ ꯂꯩꯕ꯭ꯔꯥ ꯆꯠꯊꯗ
ꯀꯅꯥꯅꯕ ꯑꯝꯇ ꯂꯩꯇꯦꯗ
ꯊꯒ
ꯈꯗ꯭ꯔꯦ ꯄꯨꯟꯗꯕꯤꯒꯤ ꯍꯥꯏ ꯇꯔꯗ
ꯅꯪꯒꯤ ꯈꯨꯟꯗ ꯂꯩꯕ꯭ꯔꯥ ꯅꯠꯇ꯭ꯔꯒ ꯀꯥꯏꯅ ꯂꯩꯕ꯭ꯔꯥ
ꯑꯩꯗꯤ ꯏꯝꯐꯥꯜꯗ ꯂꯩꯌꯦ
ꯑꯣ
ꯅꯗ
ꯑꯩꯁꯨ
ꯀꯩ ꯀꯥꯏ ꯍꯣꯠꯅ ꯑꯣ ꯀꯣꯂꯦꯖꯔꯣ
ꯅꯠꯇꯦ ꯅꯪ ꯂꯥꯏꯔꯤꯛ ꯇꯝꯅꯕ ꯂꯩꯕ꯭ꯔꯥ ꯍꯥꯏꯕ
ꯍꯣꯏ ꯇꯔ
ꯎꯝ ꯑꯩꯗꯤ ꯂꯥꯏꯔꯤꯛ ꯇꯝꯗꯦ
ꯀꯦꯖꯤ ꯇꯝꯕꯂꯨꯨꯕꯣ
ꯇꯟꯕꯒꯤ ꯇ ꯊꯣꯛꯈ꯭ꯔꯕ
ꯀ꯭ꯂꯥꯁꯥꯁ ꯀ ꯌꯥꯔꯒꯤ ꯇꯣꯄꯅꯣ
ꯑꯗ
ꯍꯣꯏ
ꯀ꯭ꯂꯥꯁ ꯇ꯭ꯋꯦꯜꯐꯇꯒꯤ ꯇꯣꯛꯈ꯭ꯔꯦ
ꯑꯣ ꯑꯗꯨꯗꯤ ꯀꯩ ꯀꯥꯏ ꯍꯅꯔꯒ ꯂꯩ ꯂꯩꯈ꯭ꯔꯣ
ꯀꯔꯤ ꯍ ꯂꯪꯒꯅꯤ ꯑꯗꯨꯝ ꯄꯥ ꯇꯝ ꯌꯣꯛꯀꯃ ꯊꯤꯔꯒ ꯑꯗꯨꯝꯅꯦ
ꯑꯣ ꯌꯨꯝ ꯄꯥꯜꯂꯕꯣ
ꯑꯩꯁꯥ
ꯑ
ꯃꯥꯟꯗꯕꯔꯥ
ꯑꯗꯨꯗ ꯅꯪꯒꯤ ꯈꯣꯟꯖꯕ ꯇꯥꯔ ꯑꯗꯨꯗꯤ ꯄꯥꯟꯕ ꯃꯥꯜꯂꯦꯅ ꯍꯥꯏ
ꯎꯝ
ꯐ ꯒꯤ ꯇꯕꯨꯅꯤ
ꯁꯤ ꯎ ꯇꯥꯗꯥ ꯎꯝ ꯑꯩ ꯄ ꯅꯣꯛꯃꯟꯕꯒꯤ ꯏꯌꯥꯝꯕꯅ ꯁꯥꯎꯕꯗ ꯁꯤꯗꯕꯦ ꯍꯥ
ꯀꯣꯜ ꯇꯧꯕꯤꯈꯤꯔꯣ
ꯑꯩꯅ ꯀꯣꯜ ꯇꯧꯔꯒꯦ ꯍꯥꯏꯒꯦ
ꯑꯌꯥꯝꯕꯅ ꯁꯥꯎꯔꯤꯗꯣ
ꯅꯠꯇꯦꯌꯦ ꯑꯩꯗꯣ ꯑꯗꯨꯝ ꯅꯣꯛꯈ꯭ꯔ ꯈꯛꯇ ꯂꯩꯈ꯭ꯔꯕ
ꯑ
ꯑꯥꯏ ꯁꯤ ꯌꯨꯗ ꯂꯩꯔ ꯑꯥꯏ ꯁꯤꯌꯨꯗ ꯂꯩꯕꯅꯦꯕ ꯑꯩꯈꯣꯏꯗꯣ
ꯑꯝ
ꯑꯗꯨꯒꯤ ꯑꯗꯨꯝꯣꯛ ꯄꯨꯊꯣꯛ ꯃꯤꯅ ꯈꯠꯅ ꯁꯦꯔꯤꯁꯇ ꯅꯥꯕꯤꯗ ꯅꯪꯅ ꯀꯔꯤ ꯅꯣꯛꯅꯤꯡꯕ ꯍꯥꯏꯔ ꯁꯥꯎꯔꯒ ꯂꯩꯕ
ꯑꯁ ꯀꯃꯥꯏꯅ ꯅꯧꯄ꯭ꯔꯣꯅꯦ ꯍꯣꯁꯄꯤꯇꯥꯜꯗ
ꯃꯥꯒꯤ ꯑꯦꯛꯇꯤꯡꯗꯨ ꯎꯔꯒ ꯑꯗꯨꯝ ꯅꯣꯛꯅꯤꯡꯈ꯭ꯔꯣ ꯑꯩ ꯌꯥꯝ ꯅꯨ ꯀꯜꯂꯤꯦꯕ ꯑꯗꯨꯒꯤ ꯎꯝ ꯑꯁꯤꯗꯀꯣ ꯅꯨꯄꯥ ꯑꯃ ꯐꯣꯟ ꯇꯧꯔꯛꯏꯕꯀꯣ ꯏꯕꯥꯅꯤꯗꯣ ꯅꯣꯡꯃꯟꯕꯒꯤ ꯇꯥꯏꯃꯤꯡ ꯍꯥꯐꯇꯤ ꯅꯣꯛꯄꯗ ꯆꯠꯈ꯭ꯔꯕꯅꯦ ꯅꯔ ꯂ ꯂꯩꯒ꯭ꯔꯣꯃ ꯅꯨꯡꯁꯤꯌꯦ ꯃꯥꯗꯣ ꯃꯥꯁꯨ ꯀꯣꯜ ꯇꯧꯕ ꯌꯥꯗ꯭ꯔꯦ ꯑꯩꯁꯨ ꯌꯥꯗ꯭ꯔꯦꯗꯅ
ꯑ
ꯂꯤꯃꯤꯠ ꯂꯣꯏꯈ꯭ꯔꯕꯒꯤ ꯑꯗꯨꯒꯤ ꯋꯥꯔꯤ ꯁꯥꯟꯅꯕ ꯐꯪꯗ꯭ꯔꯦ ꯃꯕꯥꯟꯗ ꯍꯥꯟꯅꯕꯨꯗꯤ ꯁꯥꯟꯅꯕ ꯌꯥꯔꯤꯉꯩꯗꯗꯤ ꯏꯕꯥꯅꯤ ꯑꯗꯨꯝ ꯁꯥꯟꯅꯕꯅꯦꯕ
ꯍꯣꯏ
ꯑ ꯅꯨꯁ ꯃꯈꯣꯟ ꯉꯁꯥꯏꯗꯒꯤ ꯏꯆꯤꯛ ꯆꯤꯛꯂ ꯂꯩꯔꯒ ꯅꯣꯏꯁ ꯃꯈꯣꯟꯜꯗꯣ
ꯑ ꯍ ꯇꯥꯏꯌꯦ ꯇꯥꯏꯌꯦꯦ
ꯑꯗꯨꯅꯦ ꯉꯁꯥꯏ ꯇꯨꯃꯤꯟ ꯂꯩꯔꯒ ꯀꯔꯤ ꯂꯥꯡꯕ ꯈꯪꯗꯦ
ꯇꯥꯔꯗꯗꯤ ꯑꯗꯨꯃꯥꯏꯅ ꯇꯧꯅꯤꯗ
ꯅꯠꯇꯦ ꯉꯁꯥꯏꯗꯒꯤꯗꯤ ꯌꯥꯝ ꯆꯦꯕ ꯑꯗꯨꯅ ꯀꯣꯜ ꯇꯧꯕ ꯌꯥꯔꯅꯤꯅ ꯇꯧꯔꯒ ꯕꯣꯔ ꯆꯤꯗꯅ ꯑꯗꯨꯃ ꯂꯩꯕꯗ ꯑꯩꯈꯣꯏꯅꯤꯒꯤꯗꯤ ꯉꯁꯤꯅ ꯐꯥꯔꯁ ꯇꯥꯏꯝ ꯑꯣꯏꯕ ꯃꯥꯜꯂꯦꯀꯣ
ꯑꯁꯤꯅ ꯐꯥꯔꯁ ꯇꯥꯏꯅꯦ ꯍꯣꯏ ꯑ
ꯀꯩꯒꯤꯅꯣ ꯈꯪꯗꯦ ꯅꯣꯏ ꯔꯣꯡꯃꯩꯁꯤꯡꯗꯣ ꯐꯣꯟ ꯉꯥꯡꯅꯕ ꯀꯥꯟꯗ ꯃꯈꯣꯟꯗ ꯆꯞ ꯆꯞ ꯃꯥꯟꯅꯩꯌꯦ
ꯆꯞ ꯃꯥꯟꯅꯩ ꯑꯗꯨꯝ
ꯃꯥꯟꯅꯩꯌꯦ ꯑꯗꯨꯒ ꯃꯥꯒꯤ ꯪ ꯋꯥ ꯉꯥꯡꯕ ꯀꯥꯟꯗ ꯆꯤꯡꯕꯒꯨꯝꯕꯗꯣ ꯑꯗꯨꯒ ꯑꯩꯈꯣꯏꯁꯨ ꯂꯣꯏꯅ ꯃꯥꯟꯅꯩ
ꯎ ꯀꯩ ꯀꯩꯗꯕꯒꯤꯅꯣꯅꯦ
ꯅ ꯀꯜꯆꯔꯦꯜꯒꯤ ꯑꯣꯏꯕ ꯃꯥꯜꯂꯦ ꯅꯪꯗꯤ ꯑꯁꯤ ꯌꯥꯎꯕꯗꯣ ꯀꯌꯥꯃꯨꯛ ꯀꯨꯏꯈ꯭ꯔꯥꯅꯣ
ꯍꯥꯥ
ꯅꯪ ꯑꯁꯤ ꯌꯥꯎꯕꯗꯣ ꯀꯨꯏꯈ꯭ꯔꯕ꯭ꯔꯕ
ꯅꯠꯇꯦꯍꯦ ꯉꯔꯥꯡ ꯉꯔꯥꯡ ꯈꯛꯇꯅꯤꯗ ꯑꯩꯅ ꯌꯥꯎꯁꯦ
ꯑꯣ
ꯑꯩꯗꯤ ꯑꯍꯥꯟꯕꯅꯦ
ꯎꯝ ꯀꯅꯥꯅ ꯍꯥꯏꯕꯤꯕ꯭ꯔꯥ
ꯏꯆꯦꯅ
ꯎꯝ
ꯅꯪꯗꯤ ꯀꯨꯏꯔꯕꯣ
ꯀꯨꯏꯈ꯭ꯔꯦ
ꯑꯁ ꯑꯣꯏꯍꯦ ꯑꯗꯨꯗꯤ ꯌꯥꯝ ꯌꯥꯝ ꯐꯥꯡꯂꯝꯕꯅꯤꯅ
ꯋꯥꯟ ꯛ ꯀ ꯍꯥꯐ ꯑꯔ ꯑꯍꯨꯝꯔꯣ ꯐꯪꯈ꯭ꯔꯦ
ꯑꯁ ꯅꯨꯡꯉꯥꯏꯔꯦꯅ ꯑꯗꯨꯗꯤ
ꯅꯪꯁꯨ ꯐꯪꯒꯅꯤꯗ
ꯆꯪꯗꯗ ꯐꯪꯒꯗ꯭ꯔꯥ ꯐꯪꯉꯑꯣꯣꯏꯗ꯭ꯔ
ꯐꯪꯒꯅꯤ ꯀꯔꯤꯒꯤ ꯐꯪꯉꯣꯏꯗ꯭ꯔꯥ ꯀꯣꯜ ꯁꯠ ꯁꯠ ꯁꯠ ꯇꯧꯋꯣ ꯃꯌꯥꯝ ꯐꯪꯅꯉꯥꯏ
ꯑ
ꯅꯪ ꯀꯔꯤ ꯇꯝꯃꯒ ꯂꯩꯕ꯭ꯔꯕ
ꯀꯣꯂꯦꯖ ꯑꯗꯨꯝ ꯀꯥꯔ ꯂꯩꯌꯦ ꯇꯝꯃꯒ ꯕꯤ ꯑꯦ ꯇꯃꯤ ꯑꯦ
ꯐꯥꯔꯁ ꯏꯌꯔ ꯁꯦꯀꯦꯟ ꯏꯌꯔ
ꯁꯦꯀꯦꯟ ꯏꯌꯔ
ꯎꯝ ꯊꯦꯡ ꯊꯦꯡꯅ ꯑꯗꯨꯝ ꯇꯨꯝꯈ꯭ꯔꯕꯩꯅꯤꯅ ꯇꯨꯝꯕ ꯌꯥꯗ꯭ꯔꯦꯕ
ꯎꯝ ꯑꯩꯁ ꯉꯁꯤ ꯕꯣꯔ ꯌꯦꯡꯂ ꯂꯨꯕꯩꯒꯤꯅꯦ ꯑꯗꯨ ꯅꯠꯇ꯭ꯔꯗꯤ ꯇꯣꯂꯝꯒꯅꯤ
ꯍꯥꯥ
ꯉꯁꯤ ꯕꯣꯜ ꯌꯦꯡꯕꯒꯤꯅꯦꯕ
ꯅꯪ ꯅꯪꯒꯤ ꯁꯥꯎꯟꯗꯣ ꯉꯁꯥꯏꯗꯤ ꯀꯜꯂꯒ ꯍꯧꯖꯤꯛ ꯑꯃꯨꯛꯀ ꯌꯥꯝ ꯄꯤꯛꯈ꯭ꯔꯦ
ꯀꯩꯒꯤꯅꯣ ꯍꯧꯖꯤꯛꯇꯤ ꯀꯜꯂꯧꯕꯣ
ꯀꯟꯗꯤ ꯀꯩꯒꯤ
ꯀꯩꯒꯤꯅ ꯋꯥꯅꯦ
ꯀꯥꯕ꯭ꯔꯥ
ꯇꯌꯦ ꯇꯥꯏꯌꯦ ꯇ
ꯀꯟꯒ꯭ꯖꯤꯗꯤ
ꯅꯨꯡꯇꯤꯒꯤ ꯊꯦꯡꯡ ꯊꯦꯡꯡ ꯇꯨꯝꯕ꯭ꯔꯣ ꯅꯪꯗꯤ
ꯎꯝ ꯌꯨꯝꯗ ꯂꯩꯔꯤꯉꯩꯗꯨꯁꯨ ꯊꯦꯡ ꯊꯦꯡꯅ ꯇꯨꯝꯃꯦ ꯍꯧꯒꯠꯄ ꯀꯥꯟꯗꯅ ꯄꯨꯡ ꯑꯦꯠꯀꯨꯝꯕ
ꯀꯩꯗꯧꯔꯒ ꯂꯩꯕ꯭ꯔꯣ ꯊꯦꯟ ꯊꯦꯡ ꯇꯨꯝꯕꯁꯦ ꯖꯦꯝꯁ ꯅꯥꯔꯤꯔꯣ
ꯇꯨꯝꯕ ꯌꯥꯗꯕꯩꯅꯦ ꯑꯗꯨꯝ ꯚꯤꯗꯤꯑꯣꯒꯨꯝꯕ ꯌꯦꯡꯕ ꯇꯦꯛꯁ ꯊꯥꯅꯕ ꯑꯣ ꯑꯤ ꯑ ꯎ
ꯄꯨꯡ ꯀꯌꯥꯔꯥ ꯇꯨꯝꯃꯅꯤ ꯑꯁꯤꯁꯦ
ꯈꯪꯗꯦ ꯍꯧꯖꯤꯛ ꯐꯥꯎꯗꯦ ꯑꯃꯣ ꯇꯨꯝꯅꯤꯡꯕ ꯐꯥꯎꯗꯦ ꯇꯝꯅꯒꯗꯧ ꯃꯥꯜꯂꯦ ꯑꯩꯈꯣꯏꯒꯤ ꯔꯨꯝꯁꯦ ꯁꯤ ꯁꯤ ꯇꯤ ꯚꯤ ꯀꯦꯃꯦꯔꯥ ꯊꯝꯃꯤꯅ
ꯏꯗ꯭ꯔꯣ
ꯎꯝ ꯑꯁꯤꯒꯤ ꯔꯨꯝꯗꯣ ꯁꯤ ꯁꯤ ꯇꯤ ꯚꯤ ꯀꯦꯃꯦꯔꯥ ꯊꯝꯕꯤ ꯎꯝ
ꯍꯣꯁꯄꯤꯇꯥꯜ ꯑꯗꯨꯝ ꯂꯩꯕ꯭ꯔꯣ
ꯍꯣꯁꯄꯤꯇꯥꯜꯗ ꯑꯗꯨꯝ ꯂꯩ
ꯀꯣꯟꯁ ꯋꯥ ꯍꯥꯏꯅꯤꯡ ꯋꯥ ꯉꯥꯡꯅꯗꯅ ꯂꯩꯗꯕꯒꯤ
ꯀꯔꯤ
ꯋꯥꯁꯨ ꯍꯥꯏꯒꯗꯕ ꯂꯩꯇꯅꯦ ꯀꯣꯜ ꯇꯁꯦ ꯑꯁ ꯇꯧꯃꯜꯂꯗꯤ ꯇꯨꯃꯤꯟꯅ ꯂꯩꯌꯦ ꯑꯩꯗꯤ
ꯑꯦ ꯃꯤꯅ ꯉꯥꯡꯕ ꯀꯥꯟꯗ ꯈꯔ ꯈꯨꯝꯕ ꯑꯗꯨꯗꯤ ꯌꯥꯗꯦ ꯍꯥꯏꯕꯅꯦ ꯅꯪꯁꯨ ꯉꯥꯡꯕ ꯑꯩꯁꯨ ꯉꯥꯡꯕ ꯑꯗꯨꯝ ꯄꯨꯂꯞ ꯑꯣꯏꯅ ꯉꯥꯡꯉꯒ ꯑꯗꯨꯝ ꯊꯣꯛꯂꯛꯄꯅꯤꯅ ꯋꯥꯄꯉꯥꯡ ꯉꯥꯡꯕꯗ ꯅꯪꯒꯤ ꯎꯝ ꯑꯗꯨꯝ ꯊꯣꯛꯄ ꯑꯃ ꯋꯥꯔꯤ ꯂꯤꯔꯒ ꯂꯩ ꯑꯗꯨꯝ ꯇꯥꯕ꯭ꯔ
ꯇꯥꯏꯌꯦ ꯇꯥꯏꯌꯦ ꯇꯥꯗꯕ꯭ꯔꯣ
ꯇꯥꯏꯉꯦ ꯅꯪꯒꯤ ꯁꯥꯡꯗꯣ ꯑꯃꯨꯛꯀ ꯄꯤꯑꯦ ꯑꯃꯨꯛꯀ ꯆꯥꯎꯋꯦ ꯇꯧꯔꯒ ꯂꯩꯕ